ꯍꯜꯂꯣ
ꯑꯣ ꯇꯥꯏꯌꯦ ꯇꯥꯏꯌꯦ
ꯎꯝ ꯐꯃꯥꯏꯅ ꯇꯥꯕ꯭ꯔꯣ
ꯈꯔꯗꯤ ꯇꯞꯄꯦ
ꯍꯣꯏ ꯇꯦ
ꯑꯥ
ꯅꯪ ꯁꯨꯕꯥꯗꯤ ꯇꯄꯦ
ꯑꯣ ꯑꯗꯨꯗꯤ ꯃꯁꯥꯅ ꯑꯣꯏꯔꯝꯃꯅꯤ ꯈꯔ ꯈꯔ ꯀꯟꯅ ꯉꯥꯡꯗꯧ ꯉꯥꯏꯔꯦ
ꯃꯥꯅꯦ ꯀꯩꯀꯩ ꯇꯔꯃꯤꯅꯖ
ꯑꯩꯁꯦ ꯀꯩꯅꯣ ꯁꯦꯝꯃꯝꯕꯅꯦ ꯃꯣꯏꯒꯤ ꯇꯤꯆꯤꯡ ꯑꯦꯠꯇꯣ ꯂꯥꯏꯔꯤꯛ ꯇꯥꯛꯅꯕ
ꯎꯝ
ꯑꯗꯨ ꯁꯣꯏꯗꯅ ꯑꯃꯨꯛ ꯃꯀꯣꯛꯇꯩ ꯍꯟꯗ ꯌꯥꯔꯣꯏ
ꯀꯩ ꯁꯀꯨꯝ ꯇꯥꯗꯣꯏꯅꯣ ꯍꯟꯗꯛꯀꯤꯗꯤ
ꯑꯩꯈꯣꯏ ꯃꯅꯥꯛꯇ ꯀꯥꯟꯆꯤꯄꯨꯔ ꯑꯁꯤꯗ ꯑꯃ ꯂꯩ ꯂꯥꯡꯊꯧꯕꯥꯜꯒꯤ ꯍꯥꯏꯖꯤꯟꯕꯗꯣ ꯑꯗꯨꯗ ꯑꯦꯁꯥꯏ ꯑꯟ ꯑꯃ ꯂꯩ ꯑꯗꯨꯗ ꯑꯗꯨꯝ ꯇꯥꯗꯣꯏꯅꯤ ꯍꯌꯦꯡꯕꯎꯗ ꯂꯣꯏꯁꯤꯜꯍꯧꯗ꯭ꯔꯒꯗꯤ ꯑꯃꯨꯛ ꯍꯥ
ꯑꯉꯥꯡ ꯑꯅꯤ ꯂꯥꯏꯔꯤꯛ ꯇꯥꯛꯄꯗꯣ ꯁ꯭ꯀꯨꯜꯗ ꯑꯗꯨ ꯀꯃꯥꯏꯅ ꯇꯧꯒꯦꯕ
ꯑꯗꯨꯝ ꯀꯩꯁꯨ ꯊꯣꯏꯗꯣꯛꯄ ꯇꯧꯗꯦꯗ ꯍꯥꯏꯗꯤ ꯑꯉꯥꯡꯈꯩꯁꯨ ꯌꯥꯝ ꯀꯟꯅ ꯌꯥꯝꯕ ꯑꯣꯏꯗꯦꯕ ꯃꯣꯏꯗꯣ ꯑꯗꯨꯅ ꯑꯗꯨꯝ ꯌꯥꯅ ꯌꯥꯅꯕ ꯀꯩꯅꯣ ꯇꯧꯔꯤꯕ ꯑꯗꯨꯅꯤ
ꯅꯣꯏꯗ ꯔꯦꯁꯄꯦꯛ ꯑꯃꯗꯤ ꯂꯊꯄꯤꯤꯌꯨ
ꯑꯗꯨꯝ ꯇꯧꯋꯤꯗ ꯀꯩꯁꯨ ꯀꯩꯅꯣ ꯇꯧꯗꯕ ꯇꯧꯗꯦ ꯑꯗꯨ ꯃꯣꯏꯒꯤ ꯀ꯭ꯂꯥꯁ ꯑꯩꯠ ꯀꯥꯡꯕꯨ ꯈꯔꯗꯤ ꯉꯥꯎꯁꯟꯅꯩ
ꯍꯥꯟꯅꯒꯤ ꯑꯣꯖꯥ ꯃꯌꯥꯝ ꯇꯥꯛꯑꯝꯃꯤꯗ
ꯑꯥ
ꯁ꯭ꯀꯨꯜꯗꯨꯒꯤ ꯑꯣꯖꯥ ꯑꯇꯩ ꯇꯥꯛꯑꯝꯗꯩꯅꯦꯕꯀꯣ ꯇꯥꯛꯑꯝꯗꯩꯁꯤꯗ ꯅꯣꯏꯅ ꯑꯃꯨꯛ ꯂꯦꯁꯟ ꯄ꯭ꯂꯥꯟꯁꯦ ꯁꯦꯝꯃ ꯆꯠꯇꯣꯏꯅꯦꯕ ꯑꯗꯣ ꯍꯥꯟꯅ ꯑꯣꯖꯥꯗꯨ ꯑꯣꯖꯥ ꯀꯥꯡꯕꯨꯗꯨꯗ ꯑꯃꯨ ꯉꯝꯕꯁꯨ ꯉꯝꯗꯕꯁꯨ ꯌꯥꯎꯅꯦꯕꯀꯣ
ꯑꯥ
ꯍꯥꯏꯗꯤ ꯁꯦꯝꯕ ꯁꯦꯝꯕ ꯅꯨꯃꯤꯠꯁꯨ ꯌꯥꯎꯔꯝꯒꯅꯤ ꯁꯦꯝꯗꯕꯁꯨ ꯌꯥꯎꯔꯝꯅꯤ ꯑꯗꯣ ꯂꯣꯏ ꯇꯥꯛꯄꯗꯒꯤ ꯐꯖꯅ ꯑꯩꯅꯣꯛꯇ ꯍꯒ ꯣꯏꯗ ꯍꯦꯟꯅ ꯏꯐꯦꯛꯇꯤꯚ ꯑꯣꯏ ꯃꯥꯡꯥꯟꯕꯗꯣ ꯅꯣꯏ ꯇ ꯃꯗ꯭ꯔꯑꯣ
ꯈꯪꯗꯦꯗ ꯑꯗꯨꯒꯤꯗꯤ ꯍꯥꯏꯗꯤ ꯍꯥꯏꯗꯤ ꯑꯇꯩ ꯂꯩꯔꯤꯕ ꯑꯣꯖꯥꯈꯩꯗꯨꯗꯤ ꯑꯗꯨꯝ ꯂꯦꯁꯟ ꯄ꯭ꯂꯥꯟꯁꯦ ꯁꯦꯝꯗ꯭ꯔꯒꯁꯨ ꯑꯗꯨꯝ ꯍꯥꯏꯗꯤ ꯃꯣꯏꯗ ꯂꯩꯔꯤꯕ ꯁ꯭ꯀꯨꯜꯗ ꯂꯩꯔꯤꯕꯗꯣ ꯑꯗꯨꯗꯤ ꯑꯗꯨꯝ ꯃꯣꯏꯅ ꯑꯗꯨꯝ ꯃꯁꯥꯒꯤ ꯂꯦꯚꯦꯜꯗ ꯑꯗꯨꯝ ꯇꯥꯛꯆꯕ ꯃꯥꯜꯂꯦꯕ ꯑꯩꯈꯣꯏꯒꯤꯕꯨꯗꯤ ꯑꯗꯨꯝ ꯍꯣꯏ ꯁꯦꯝꯃꯦꯗꯅ ꯑꯗꯨ ꯂꯁꯝ ꯄ꯭ꯂꯥꯟꯁꯦ ꯏꯐꯦꯛꯇꯤꯞ ꯑꯣꯏꯕꯁꯨ ꯌꯥꯎꯏꯤ ꯑꯣꯏꯗꯕꯁꯨ ꯌꯥꯎꯏ ꯂꯩꯦꯁꯝ ꯄ꯭ꯂꯥꯟ ꯁꯦꯝꯃꯒ ꯑꯉꯥꯡ ꯑꯉꯥꯡꯈꯩꯗꯨ ꯀꯟꯇ꯭ꯔꯣꯜ ꯇꯧꯕ ꯉꯝꯗ꯭ꯔꯒꯗꯤ ꯑꯃꯨꯛ ꯑꯉꯥꯡꯈꯩꯗꯨ ꯀꯟꯇ꯭ꯔꯣꯜ ꯇꯧꯅꯕ ꯍꯣꯠꯅꯕ ꯑꯗ ꯂꯦꯁꯟ ꯄ꯭ꯂꯥꯟꯗꯨ ꯆꯠꯅꯗꯕꯁꯨ ꯌꯥꯎꯋꯦꯕ ꯑꯗꯨꯗꯨꯒꯤ ꯅꯪ ꯁꯥꯗꯣ ꯌꯥꯝ ꯇꯞꯄꯄꯤ ꯀꯒꯤꯩꯅꯣ ꯍꯟꯗꯛꯅꯦ ꯍꯦꯟꯅ ꯇꯞꯄꯦ
ꯑꯩ ꯁꯥꯄꯦ ꯃꯅꯦ ꯑꯗꯨꯗꯤ
ꯑꯥ
ꯑꯦꯠꯄꯤꯁꯣꯛꯊꯣꯣꯡ
ꯍꯟꯗꯛꯅ ꯍꯦꯟꯅ ꯇꯞꯄꯦꯕ
ꯍꯜꯂꯣ
ꯑꯣ ꯁꯦꯡꯉꯦ ꯍꯟꯗꯛꯇꯤ
ꯎꯝ ꯑꯦꯠꯄꯤꯁ ꯌꯥꯎꯕꯕꯨꯗꯤ ꯌꯥꯎꯗꯕꯁꯤꯅꯦ ꯅꯨꯡꯉꯥꯏꯕꯖꯥꯠꯅꯦ
ꯥ ꯑꯗꯨꯅꯦ ꯑꯩꯁꯨ ꯑꯦꯄꯤꯤꯁ ꯍꯥꯞꯇꯦ ꯁꯤꯅ ꯍꯦꯟꯅ ꯁꯦꯡꯉꯤ ꯁꯤ ꯑꯣꯏꯔꯗꯤ ꯅꯨꯡꯉꯥꯏꯔꯦ
ꯎꯝ ꯑꯩꯉꯣꯟꯗꯁꯨ ꯁꯤꯅ ꯍꯦꯟꯅ ꯆꯦꯡ ꯃꯥꯜꯂꯦ ꯍꯥꯏꯗꯤ ꯅꯪꯒꯤ ꯈꯣꯟꯖꯦꯜꯗꯣ ꯑꯗꯨꯁꯨ ꯍꯦꯟꯅ ꯁꯤ ꯆꯦꯡ ꯃꯥꯜꯂꯦꯕ
ꯑꯥ ꯑꯦꯄꯤꯁꯞꯇꯅ ꯐꯕꯅꯦ
ꯎꯝ ꯐꯩ ꯑꯦꯠꯁꯤꯒ ꯆꯥꯟꯅꯗꯕ ꯑꯦꯔꯐꯤꯠꯁꯦ ꯑꯇꯣꯞꯄ ꯅꯣꯔꯃꯦꯜ ꯀꯣꯜꯗꯤ ꯑꯗꯨꯝ ꯅꯨꯡꯉꯥꯏꯕ
ꯑꯥ ꯀꯩꯅꯣ ꯇꯧꯔꯣ ꯀꯩꯗꯩꯅꯣ
ꯑꯣ ꯗꯅ ꯊꯣꯡꯉꯤꯕꯅꯤ
ꯑꯣ ꯂꯣꯏꯗ꯭ꯔꯤꯕꯩꯅꯣ
ꯂꯣꯏꯗ꯭ꯔꯤ ꯑꯣ ꯗꯅꯥꯁꯦ ꯑꯆꯧꯕꯅꯦꯕ ꯑꯆꯧꯕ ꯑꯩꯈꯣꯏꯒꯤ ꯑꯟꯗ꯭ꯔꯣꯒꯤ ꯌꯨꯒ ꯁꯨꯡꯅꯕ ꯑꯆꯧꯕ ꯀꯣꯟꯗꯣ ꯑꯗꯨꯗꯨꯅ ꯑꯗꯨꯝ ꯊꯣꯡꯉꯁꯦ ꯑꯣꯛ ꯇꯔꯨꯛꯇꯣ ꯃꯕꯨꯛ ꯊꯟꯅꯕ ꯄꯛꯇꯩꯅꯤꯅ ꯐꯖꯅꯗꯤ ꯌꯥꯝꯗꯕ ꯌꯥꯗꯕ
ꯑꯥ ꯑꯗꯨꯗꯤ ꯅꯣꯏ ꯃꯅꯤꯡꯗ ꯊꯣꯡꯉꯤꯔꯣ ꯀꯩꯅꯣ
ꯍꯧꯖꯤꯛꯀꯤ ꯑꯣꯏꯅꯗꯤ ꯆꯥꯛꯈꯨꯝꯗ ꯊꯣꯡꯉꯦ ꯈꯔ ꯂꯩꯔꯒ ꯍꯣꯡꯊꯣꯛꯑꯀꯥꯟꯗ ꯃꯅꯤꯡꯗ ꯊꯣꯡꯕꯅꯤ ꯑ ꯑꯗꯨꯣ ꯍꯧꯖꯤꯛꯀꯤ ꯑꯣꯏꯅꯗꯤ ꯆꯥꯎꯥꯛꯈꯨꯝꯗꯦ ꯑ ꯁꯤꯡꯗ ꯊꯣꯛꯣꯡꯉꯦ
ꯗꯅꯦꯁ
ꯑꯩꯈꯣꯏꯗꯤ ꯑꯩꯈꯣꯏꯗꯤ ꯋꯥꯗ ꯀꯩꯀꯩ ꯃꯌꯥꯝ ꯂꯩꯗꯅ ꯑꯥ ꯇꯧꯔꯒ ꯊꯣꯡꯉꯣꯏꯅꯦ
ꯑꯗꯨ ꯙꯅꯥ ꯊꯣꯡꯕꯁꯤ ꯀꯃꯥꯏ ꯀꯃꯥꯏ ꯊꯣꯡꯒꯦ
ꯅꯅꯥ ꯊꯣꯡꯕ ꯍꯥꯏꯁꯦ ꯑꯍꯥꯟꯕꯗ ꯑꯩꯈꯣꯏꯅ ꯍꯥꯞꯍꯟꯅꯤꯡꯉꯤꯕ ꯀꯥꯕꯨ ꯅꯥꯄꯤ ꯀꯩꯀꯩꯗꯣ ꯑꯗꯨ ꯍꯥꯟꯅ ꯐꯖꯅ ꯍꯥꯞꯆꯤꯜꯂꯅꯤ ꯑꯗꯨ ꯍꯥꯞꯆꯤꯟꯕ ꯂꯣꯏꯔꯛ ꯀꯥꯟꯗ ꯑꯃꯨꯛ ꯏꯁꯤꯡ ꯑꯃꯨꯛ ꯍꯥꯞꯄꯅꯤꯀꯣ ꯏꯁꯤꯡ ꯍꯥꯞꯄꯀꯥꯟꯗ ꯃꯣꯏꯁꯨ ꯈꯔ ꯄꯠꯊꯔꯛꯑꯦ ꯀꯩꯗꯨꯗ ꯑꯃꯨꯛ ꯆꯦꯡꯒꯨꯝꯕ ꯆꯨꯖꯥꯛꯀꯨꯝꯕ ꯑꯗꯨ ꯑꯃꯨꯛ ꯍꯥꯞꯆꯤꯜꯂꯦ ꯑꯗꯨ ꯍꯥꯞꯆꯤꯜꯂꯀꯥꯟꯗ ꯑꯃꯨꯛ ꯈꯔ ꯈ ꯈ ꯆꯠꯊꯔꯛꯄꯩꯗꯨꯗ ꯑꯃꯨꯛ ꯀꯕꯨ ꯅꯥꯄꯤ ꯑꯗꯒꯤ ꯄꯥꯡꯈꯧꯂꯥꯥꯁꯦ ꯑꯃꯨꯛ ꯑꯃꯃꯨꯛ ꯍꯥꯞꯆꯤꯜꯂꯅꯤ ꯑꯗꯨꯃꯥꯏꯅ ꯍꯥꯞꯆꯤꯜꯂ ꯍꯥꯞꯆꯤꯜꯂꯒ ꯇꯧꯔꯒ ꯑꯣꯠꯈꯥꯏꯔ ꯑꯣꯠꯈꯥꯏꯔ ꯊꯣꯡꯕꯅꯤꯗ
ꯑꯣ ꯑꯗꯨꯗꯤ ꯃꯇꯝꯗꯤ ꯀꯌꯥꯒꯨꯝꯕ ꯆꯪꯏꯦ
ꯃꯇꯝꯗꯒꯤꯩ ꯈꯪꯗ ꯄꯨꯡ ꯑꯅꯤꯃ ꯍꯦꯜꯂꯝ ꯑꯅꯤ ꯑꯗꯨꯝ ꯆꯪꯉꯂꯝꯗꯦ ꯃꯥ ꯐꯖꯅ ꯃꯩꯁꯤ ꯈ ꯈꯪ ꯀꯪꯉꯕ ꯀꯣꯛꯇꯀꯣ ꯏꯁꯤꯡ ꯌꯥꯝꯃꯦꯕ ꯏꯁꯤꯡꯁꯦ ꯁꯥꯅꯕ ꯍꯣꯠꯅꯕꯗ ꯄꯨꯡꯈꯥꯏꯗ ꯀꯩꯁꯨ ꯌꯥꯝ ꯏꯁꯤꯡꯁꯦ ꯁꯥꯗꯦꯕ ꯍꯥꯏꯗꯤ ꯆꯥꯎꯕꯅꯤꯅꯀꯣ ꯃꯩꯁꯦ ꯐꯅꯕ ꯀꯜꯂꯒꯁꯨ ꯇꯞꯄꯦꯕ ꯁꯥꯕ ꯃꯊꯛ ꯋꯥꯏꯁ ꯃꯅꯨꯡꯗꯕꯨꯗꯤ ꯃꯈꯥꯗꯕꯨꯗꯤ ꯁꯥꯖꯔꯁꯨ ꯃꯊꯛ ꯏꯁꯥ ꯁꯥꯗꯦꯕ ꯌꯥꯝ ꯀꯨꯏꯅ ꯆꯪꯉꯤꯗ ꯍꯥꯏꯖꯕꯅꯤ ꯄꯨꯡ ꯑꯅꯤ ꯑꯅꯤ ꯃꯈꯥꯏ ꯆꯪꯉꯝꯅꯦ ꯑꯗꯣ ꯑꯩ ꯍꯧꯖꯤꯛ ꯈꯜꯂꯤꯁꯦ ꯈꯔ ꯂꯩꯔꯒ ꯑꯩꯈꯣꯏꯒꯤ ꯊꯥꯎꯊꯤ ꯂꯩꯗꯅ ꯑꯗꯨꯒꯤ ꯊꯥꯎꯊꯤꯒꯤ ꯍꯧꯖꯤꯛꯀꯥꯟꯗꯤ ꯕꯔꯅꯔ ꯌꯥꯝ ꯊꯣꯛꯑꯦꯕ
ꯑꯣ
ꯂꯩꯒꯦꯅ ꯈꯜꯂꯤ ꯃꯣꯏꯅ ꯑꯃꯨꯛ ꯍꯤꯠꯁꯦ ꯐꯦꯟ ꯍꯥꯞꯄꯦꯕ ꯐꯦꯟ ꯍꯥꯞꯄꯅꯤꯅ ꯑꯃꯨꯛ ꯑꯩꯈꯣꯏꯅ ꯀꯠꯍꯟꯅꯤꯡꯕ ꯆꯥꯡ ꯃꯩꯁꯤꯒꯤꯄ ꯀꯩꯅꯣꯁ ꯃꯩꯁꯥꯁꯦ ꯍꯦꯟꯅ ꯀꯜꯍꯟꯒꯦ ꯇꯞꯍꯟꯒꯦ ꯁꯥꯟꯅꯕ ꯌꯥꯏꯑꯕ
ꯑꯣ ꯑꯣ ꯑꯗꯨꯒꯤ ꯍꯧꯖꯤꯛꯀꯤ ꯏꯁꯇꯣꯞꯇꯨ ꯁ꯭ꯋꯥꯏꯗ ꯁꯥꯒꯨꯝ ꯇꯧꯗꯅꯦ
ꯁ ꯌꯥꯝꯁꯥꯏ ꯂꯤꯁꯤꯡ ꯑꯅꯤ ꯑꯍꯨꯝꯛ ꯄꯤꯅꯣ ꯃꯥꯜ
ꯑꯣ ꯑꯣ ꯑꯗꯨ ꯊꯥꯎꯊꯤ ꯅꯠꯇꯕ ꯑꯇꯩ ꯀꯩꯀꯩ ꯍꯥꯞꯄ ꯌꯥꯖꯥꯠꯅꯣ ꯃꯥꯏ ꯊꯥꯎꯗꯣ
ꯃꯣꯏꯁꯦ ꯊꯥꯎꯊꯤ ꯅꯠꯇꯕ ꯈ꯭ꯋꯥꯏꯗꯩ ꯐꯕꯗꯤ ꯑꯩꯈꯣꯏꯒꯤ ꯈ꯭ꯋꯥꯏꯗꯩ ꯍꯣꯡꯕꯗꯤ ꯊꯥꯎꯊꯤꯅ ꯍꯣꯡꯉꯦ ꯑꯗꯣ ꯍꯥꯞꯄ ꯌꯥꯕꯗꯤ ꯂꯣꯏ ꯍꯥꯞꯄ ꯌꯥꯗꯕ ꯑꯝꯇ ꯂꯩꯇꯦ ꯄꯦꯇ꯭ꯔꯣꯜ ꯍꯥꯞꯄ ꯌꯥꯏ ꯗꯤꯖꯟ ꯍꯥꯞꯄ ꯌꯥꯏ ꯀꯦꯔꯣꯁꯤꯟ ꯍꯥꯞꯄ ꯌꯥꯏ ꯑꯗ ꯈ꯭ꯋꯥꯏꯗꯒꯤ ꯍꯣꯡꯕꯗ ꯑꯩꯈꯣꯏꯒꯤ ꯃꯨꯕ꯭ꯂꯦꯟꯒꯤ ꯀꯩꯒꯤ ꯀꯩꯅꯣ ꯇꯧꯈꯤꯕ ꯃꯌꯥꯝꯁꯤꯡꯗꯣ ꯑꯗꯨ ꯍꯥꯞꯄ
ꯑꯍꯣꯡꯕꯒꯤ
ꯎꯝ ꯑꯗꯨꯅ ꯍꯣ ꯑꯗꯨꯗꯤ ꯐ꯭ꯔꯤꯗꯁꯨ ꯂꯧꯔꯁꯨ ꯌꯥꯏꯑꯕ
ꯑꯥ ꯑꯗꯨꯅ ꯀꯥꯏꯗꯒꯤꯩ ꯄꯦꯇ꯭ꯔꯣꯜ ꯑꯅꯣ ꯇꯧ ꯂꯩꯔꯗꯤ ꯄꯦꯇ꯭ꯔꯣꯜꯗꯤ ꯀꯤꯁꯨ ꯀꯤꯁꯦ ꯄꯦꯇ꯭ꯔꯣꯜꯗꯤ ꯑ ꯈꯔ ꯃꯩ ꯆꯥꯛꯀꯟꯕꯅꯤꯅ ꯑꯥ
ꯑꯁ ꯃꯩꯁꯦ ꯍꯦꯛꯇ ꯀꯔꯪ ꯀꯪ ꯊꯥꯕꯁꯦ ꯍꯦꯛꯇ ꯐꯦꯟꯁꯦ ꯐꯨꯜ ꯂꯩꯈꯠꯂꯒꯗꯤ ꯑꯁ ꯃꯩꯁꯦ ꯑꯗꯨꯛꯀꯤ ꯃꯇꯤꯛ ꯀꯟꯈ꯭ꯔꯕꯖꯥꯅꯗꯣ ꯃꯣꯏꯗꯨꯗꯤ ꯑꯗꯨꯒ ꯍꯛꯆꯥꯡꯗꯤ ꯌꯥꯝ ꯁꯣꯛꯑꯦ ꯍꯥꯏꯌꯦ ꯃꯣꯏꯒꯤ ꯃꯩꯈꯨꯗꯣ ꯍꯧꯖꯤꯛꯀꯤ ꯊꯥꯎꯊꯤꯒꯤ ꯃꯩꯈꯨꯗ
ꯁꯣꯛꯀꯅꯤ ꯑꯗꯨꯅꯦ ꯍꯥꯏꯗꯤ ꯒꯥꯔꯤꯗ ꯊꯥꯗꯣꯔꯛꯄꯒ ꯑꯗꯨꯝ ꯀꯩꯁꯨ ꯌꯥꯝ ꯈꯦꯠꯅꯔꯝꯃꯔꯣꯏꯕ
ꯎꯝ ꯑꯗꯨ ꯊꯥꯎꯁꯨ ꯐꯔꯤꯉꯩꯁꯨ ꯎꯝ ꯒꯥꯔꯤꯗꯒꯤꯩ ꯊꯥꯗꯣꯛꯄꯗꯒꯤ ꯍꯦꯟꯅ ꯁꯣꯛꯏꯅꯦꯕ ꯍꯥꯏꯗꯤ ꯊꯥꯎꯁꯨ ꯐꯖ ꯐꯠꯇ꯭ꯔꯕ ꯊꯥꯎꯅꯤꯅꯅ ꯃꯣꯏꯅ ꯑꯃꯨꯛ ꯍꯦꯜꯂꯦ ꯍꯧꯁꯛ
ꯑ
ꯑꯗꯣ ꯍꯧꯖꯤꯛ ꯑꯇꯣꯞꯄ ꯃꯦꯊꯠ ꯑꯃ ꯑꯣꯏꯅ ꯑꯩꯈꯣꯏꯒꯤ ꯋꯥꯏꯁ ꯋꯥꯏꯁꯤꯗꯁꯨ ꯑꯩꯈꯣꯏꯒꯤ ꯋꯥꯏꯁꯦ ꯅꯝꯃꯦꯗꯅ ꯋꯥꯏꯁꯦ ꯅꯝꯃꯀꯥꯟꯗ ꯑꯃꯨꯛ ꯕꯔꯗꯟ ꯍꯥꯞꯄ ꯊꯣꯛꯁꯨ ꯌꯥꯏꯑꯕ ꯑꯗꯣ ꯅꯋꯥꯏꯁꯦ ꯄꯤꯛꯊꯅ ꯍꯥꯞꯈ꯭ꯔꯅꯤꯀꯣ ꯑꯗꯨꯒ ꯃꯌꯥꯏꯁꯤ ꯈꯔ ꯃꯌꯥꯏꯁꯤꯗ ꯍꯣꯟꯕ ꯌꯥꯏ ꯅꯠꯇꯦ ꯅꯠꯇ꯭ꯔꯒ ꯑꯗꯨꯗ ꯃ ꯀꯩꯅꯣꯝꯃ ꯃꯩꯇꯥꯟꯒꯨꯝꯕ ꯃꯩ ꯆꯥꯍꯟꯈ꯭ꯔꯕ ꯑꯗꯨꯩ ꯐꯦꯟꯁꯤꯅ ꯑꯗꯨꯝ ꯎꯔꯛ ꯎꯥ ꯇꯧꯔꯒ ꯑꯃꯨꯛꯠꯂꯛꯄꯗꯩꯗꯤ ꯑꯃꯨꯛ ꯆꯥꯛ ꯀꯗꯅ ꯆꯥꯛ ꯌꯦꯟꯁꯥꯡ ꯊꯣꯡꯕ ꯂꯣꯏ ꯅꯪꯉꯤ ꯑꯃꯨꯛꯇꯪ ꯍꯥꯞꯈꯤꯕ ꯋꯥꯏꯗꯨꯅ
ꯑꯣ ꯑꯗꯨꯗꯤ ꯅꯠꯇꯦꯗ ꯑꯗꯨ ꯊꯣꯡ ꯂꯣꯏꯔꯛꯄꯗꯗꯤ ꯀꯩꯅꯣ ꯇꯧꯔꯝꯕꯅꯤꯅ ꯄꯨꯡꯗꯤ ꯀꯌꯥ ꯀꯌꯥꯃꯨꯛ ꯇꯥꯏꯌꯦꯦ
ꯅꯣꯡ ꯐꯅ ꯑꯗꯨꯝ ꯊꯦꯡꯉꯤꯗ ꯊꯦꯡꯉꯤꯁꯦ ꯌꯥꯝꯅ ꯑꯩꯈꯣꯏ ꯕꯕꯥꯅ ꯊꯣꯡꯕ ꯃꯥꯅ ꯆꯥꯛꯁꯦ ꯄꯨꯡ ꯇꯔꯨꯛ ꯇꯔꯦꯠ ꯇꯔꯦꯠ ꯑꯗꯨꯋꯥꯏꯗ ꯆꯥꯛ ꯊꯣꯡꯒꯠꯄꯁꯤꯗ ꯑꯗꯨꯝ ꯊꯥꯡꯒꯠꯈꯤꯕ ꯗꯅꯥꯁ ꯑꯗꯨꯀꯥꯟꯗ ꯄꯨꯡ ꯇꯔꯥ ꯇꯔꯥ ꯈꯔ ꯇꯔꯥ ꯑꯗꯨꯋꯥꯏꯗ ꯂꯣꯏꯁꯟꯕꯅꯤ ꯑꯗꯣ ꯉꯁꯤꯗꯤ ꯆꯥꯛꯄꯨ ꯊꯡ ꯂ
ꯑꯣ
ꯀꯩꯅ ꯇꯧꯦꯈꯤꯕ ꯕꯣꯟꯁꯨ ꯂꯩꯕ ꯉꯁꯤꯁꯦ
ꯕꯣ ꯌꯦꯡꯗꯣꯏꯔꯣ ꯀꯩꯅꯣ
ꯐꯠꯇꯦ ꯕꯣꯜ ꯂꯩꯕꯗꯤ ꯀꯩꯅꯣ ꯑꯩꯈꯣꯏꯒꯤ ꯇꯛꯋꯥꯛ ꯇꯛꯋꯥꯛ ꯇ꯭ꯔꯣꯐꯤ ꯑꯅ ꯑꯃ ꯂꯩꯕ ꯈꯪꯕ꯭ꯔꯥ ꯑꯗꯨꯒꯤ ꯇꯦꯟꯊꯥꯒꯤꯁꯦ ꯋꯥꯡꯖꯤꯡꯒꯤꯁꯦ ꯁꯤꯁꯦ ꯑꯩꯈꯣꯏꯒꯤ ꯀꯣꯏꯔꯣꯛ ꯈꯣꯡꯖꯤꯟꯒ ꯋꯥꯡꯒꯣꯏꯒ ꯇꯥꯕ ꯉꯁꯤꯁꯦ ꯑꯗꯨꯒꯤ ꯆꯠꯂꯨꯕꯁꯦ ꯆꯠꯂꯨꯏ ꯕꯕꯥꯁꯨ ꯄꯨꯡꯗꯨ ꯐꯅ ꯊꯦꯡꯍꯜꯂ ꯍꯜꯂꯛꯈ꯭ꯔꯕ ꯅꯪ ꯋꯥꯡꯒꯣꯏꯅ ꯀꯩꯅ ꯇꯧꯈ꯭ꯔꯦ ꯃꯥꯡꯒꯣꯏꯅ ꯇꯥꯈ꯭ꯔꯦ ꯑꯁ ꯄꯩꯁꯥ ꯎꯝ ꯑꯐꯥꯎꯕ ꯌꯥꯎꯋꯦ ꯑꯗꯣ ꯕꯣꯟꯗꯤ ꯌꯥꯝ ꯀꯦꯟꯅ ꯍꯩꯕꯗꯤ ꯅꯠꯇꯦ ꯃꯣꯏꯅ ꯑꯃꯨꯛ ꯑꯩꯈꯣꯏꯒꯤ ꯀꯩꯅꯣ ꯇꯧꯋꯦ ꯕꯣꯟꯁꯦ ꯄ꯭ꯔꯣꯁꯦꯁꯟ ꯀꯩ ꯄꯥꯁ ꯀꯩꯀꯥꯁꯦ ꯑꯩꯈꯣꯏꯒꯤꯅ ꯑꯗꯨꯝ ꯄꯨꯔꯛ ꯈꯣꯡꯝꯖꯤꯟꯁꯤꯅ ꯄꯥꯏꯔꯒꯀꯣ ꯑꯩꯈꯣꯏꯒꯤ ꯀꯤꯞꯄꯔꯁꯦ ꯑꯩꯈꯣꯏꯒꯤ ꯅꯍꯥꯛꯅꯤ ꯐꯔꯞ ꯀꯤꯞꯄꯔ ꯑꯍꯩꯕꯁꯦ ꯁꯤꯁꯦ ꯑꯃꯨꯛ ꯅꯦꯁꯅꯦꯜ ꯇꯤꯝꯗ ꯃꯥꯁꯦ ꯈꯜꯂꯦ ꯍꯥꯏꯌꯦꯕꯀꯣ ꯈꯟꯈꯤꯕꯗꯒꯤ ꯐꯥꯏꯅꯦꯜꯁꯦ ꯌꯥꯎ ꯉꯝꯗꯕꯤꯗ ꯁꯦꯃꯤ ꯐꯥꯏꯅꯦꯜꯁꯦ ꯀꯥꯎꯔꯝꯃꯒ ꯆꯠꯈ꯭ꯔꯕ ꯃꯥꯁ ꯐꯖꯅ ꯍꯥꯏꯩꯌꯨ
ꯉꯁꯤꯔꯣ ꯐꯥꯏꯅꯦꯜ ꯇꯥꯏꯁꯦ
ꯍꯥꯏꯅꯅꯦꯕ ꯑꯗꯨꯒ ꯑꯗꯨꯒ ꯑꯃꯨꯛ ꯅꯧꯅ ꯅꯧꯅ ꯑꯣꯏꯊꯤ ꯊꯤꯔꯦꯑꯕ ꯃꯣꯏ ꯁꯞꯁꯇꯦꯛꯇꯦꯠ ꯑꯣꯏꯕ ꯒꯣꯜ ꯀꯤꯄꯔꯁꯨ ꯊꯍꯧꯗꯕꯖꯥꯠꯅꯤ ꯑꯗꯨꯒ ꯀꯤꯄꯔꯁ ꯑꯅꯧꯕ ꯄꯣꯏꯊꯤ ꯊꯤꯔꯦ ꯑꯃ ꯐꯪꯉꯤ ꯊꯤꯔꯒ ꯈꯨꯗꯛꯇ ꯊꯤꯔꯒ ꯐꯪꯕ ꯀꯤꯞꯄꯔꯁꯦ ꯀꯃꯥꯏꯅ ꯇꯧꯒꯦꯗ ꯌꯥꯝꯅ ꯑꯩꯈꯣꯏꯒꯤ ꯀꯩ ꯍꯥꯏꯅꯤ ꯌꯥꯝꯅ ꯊꯔꯦꯛ ꯔꯦꯛ ꯇꯧꯕ ꯍꯥꯏꯇꯥꯔꯦ ꯑꯩꯈꯣꯏꯒꯤ ꯀꯩ ꯍꯥꯏꯅꯤ ꯀꯤꯌꯔꯂꯦꯁ ꯑꯁꯣꯏꯕ ꯍꯥꯏꯗꯤ ꯕꯣꯣꯟꯒꯁꯨꯦ ꯐꯥꯒꯗꯕꯗ ꯃꯥꯅ ꯈꯨꯅꯤꯡꯅ ꯈꯨꯅꯤꯡꯅ ꯑꯣꯏꯅ ꯍꯥꯏꯐꯦꯠꯀ ꯈꯨꯅꯤꯡꯅꯩꯌꯦ ꯑꯩꯈꯣꯏꯒꯤ ꯈꯨꯠꯁꯤꯅꯒ ꯍꯥꯏꯐꯦꯠ ꯏꯟꯈꯠꯂꯒ ꯈꯨꯠ ꯅꯥꯝ ꯍꯤꯗꯥꯛ ꯀꯔ ꯏꯟꯈꯠꯂꯒ ꯈꯨꯅꯤꯡꯅ ꯑꯣꯏꯅ ꯊꯤꯜꯂꯒ ꯇꯧꯕ ꯑꯗꯨꯗ ꯕꯣꯟꯗꯨ ꯂꯩꯔ ꯂꯥꯛꯄ ꯑꯩꯈꯣꯏꯅ ꯃꯥꯅ ꯈꯨꯅꯤꯡ ꯐꯥꯒꯗꯕ ꯐꯥꯗꯕꯤꯒꯤ ꯈꯨꯅꯤꯡꯅ ꯏꯟꯈꯠꯂꯨꯕꯗ ꯒꯣꯜꯒ ꯆꯟꯕꯤ ꯑꯗꯨꯒ ꯏꯆꯝ ꯆꯝꯕ ꯆꯟꯗꯁꯨ ꯌꯥꯕ ꯄꯣꯠꯇ ꯆꯜꯍꯟꯕ ꯍꯥꯏꯇꯥꯔꯦ ꯑꯗꯨ ꯅꯠꯇꯧꯔꯒ ꯃꯌꯥꯝꯅ ꯑꯁ ꯒꯣꯜ ꯀꯤꯞ ꯄꯨ ꯁꯥꯎꯕ ꯁꯥꯎꯁꯦ ꯃꯥꯅ ꯒꯣꯜ ꯑꯅꯤꯃꯛꯁꯤ ꯆꯟꯗ꯭ꯔꯁꯨ ꯌꯥꯕ ꯄꯣꯠꯁꯦ ꯂꯣꯏ ꯆꯜꯍꯟꯈꯤꯕ ꯍꯥꯏ ꯑ ꯃꯥ ꯁꯣ ꯈꯔ ꯇꯧꯕ ꯍꯥꯏꯇꯥꯔꯦ ꯁꯣꯗꯣ ꯁꯣꯏꯗꯅ ꯑꯗꯨꯝ ꯆꯟꯕ ꯑꯗꯨꯒꯤꯗꯤ ꯃꯌꯥꯝꯗ ꯁꯥꯎꯗꯅ ꯋꯥꯡꯒꯣꯏꯒꯤ ꯋꯥꯡꯒꯣꯏꯗ ꯑꯩꯈꯣꯏꯒꯤ ꯁꯨꯔꯦꯁ ꯒꯥꯏꯅ ꯋꯥꯔꯜ ꯀꯞ ꯀꯥꯎ ꯂꯨꯄꯥꯗꯣ ꯃꯥꯁꯨ ꯌꯥꯎꯋꯦ ꯈꯔ ꯑꯗꯨꯝ ꯈꯔ ꯑꯩꯕ ꯈꯔ ꯅꯅꯤꯛꯑ ꯍꯥꯏ ꯃꯣꯏꯁꯨꯦ ꯑ ꯃꯣꯏꯁꯨ ꯂꯛ ꯂꯩꯈꯤꯕ ꯍꯥꯏꯇꯥꯥꯔꯦ ꯄ꯭ꯔꯣꯁꯦꯁꯟ ꯃꯣꯏꯗ ꯑꯗꯨꯝ ꯁꯨꯡꯀꯥꯏ ꯄꯥꯏꯗꯕꯖꯥꯅꯗ ꯑꯗꯨꯒ ꯃꯣꯏꯅ ꯊꯥꯔꯛꯄꯗ ꯀꯤꯞꯄꯔꯅ ꯀꯤꯌꯔꯂꯦꯁ ꯑꯣꯏꯕꯗꯨꯗ ꯆꯟꯕ ꯍꯥꯟꯅꯒꯤ ꯀꯤꯞꯄꯔ ꯐꯥꯔꯝꯕꯗꯣ ꯑꯗꯨꯅ ꯂꯝ ꯄꯥꯏꯔꯝꯃꯒꯗꯤ ꯍꯦꯛꯇ ꯒꯣꯜꯁꯦ ꯆꯟꯕ ꯉꯝꯃꯔꯣꯏ ꯀꯥꯏꯅ ꯃꯤꯗꯥꯅꯤ ꯍꯥꯏꯗꯤ ꯆꯟꯗ꯭ꯔꯁꯨ ꯌꯥꯕ ꯌꯥꯝ ꯏꯆꯝ ꯐꯆꯕ ꯀꯩꯅꯣ ꯉꯥꯛꯇꯗ ꯆꯟꯈꯤꯕ ꯍꯥꯏꯇꯥꯔꯦ ꯑꯗꯨꯅ ꯃꯌꯥꯝꯁꯤꯅ ꯌꯥꯝ ꯅꯨꯡꯉꯥꯏꯇꯅ ꯂꯥꯛꯅꯈ꯭ꯔꯦ
ꯀꯥꯏꯋꯥꯏꯗ ꯅꯣꯏ ꯑꯗꯨꯋꯥꯏꯗꯩ ꯑꯗꯨꯝ ꯑꯣꯏꯗꯣꯏꯔꯕ ꯑꯅꯧꯕ ꯀꯤꯞꯄꯔꯗꯨꯕꯣ
ꯀ꯭ꯔꯤꯄꯔ ꯑꯟꯗꯔꯣꯗ
ꯑꯣ
ꯍꯥꯏꯖꯕ ꯍꯥꯏꯗ ꯁꯤꯒꯤ ꯇꯧꯋꯥꯜ ꯇ꯭ꯔꯨꯛꯁꯤ ꯈꯣꯠꯄꯒꯒꯥꯁꯦ ꯃꯥꯒꯤ ꯃꯥꯏ ꯑꯃꯃꯝ ꯃꯤꯡꯆꯠ ꯑꯃꯃꯝ ꯃꯥꯏꯅ ꯀꯩꯅꯣ ꯇꯧꯅꯕ ꯍꯣꯠꯅꯕꯗꯣꯀꯣ ꯃꯤꯡꯆꯠ ꯑꯃꯃꯝ ꯂꯩꯍꯧꯅꯕ ꯃꯥꯏ ꯈꯨꯟꯗꯨꯒꯤ ꯀꯩꯗꯨꯒꯤ ꯃꯤꯡꯆꯠ ꯑꯃ ꯂꯩꯍꯧꯅꯕ ꯍꯣꯠꯅꯕꯗ ꯍꯥꯏꯗꯤ ꯃꯐꯝꯗꯨꯒꯤ ꯄ꯭ꯂꯦꯌꯔꯗꯤ ꯀꯩꯁꯨ ꯌꯥꯎꯄꯣꯟꯇꯦꯕ
ꯑꯣ
ꯌꯥꯎꯗꯕꯤꯗ ꯑꯩꯈꯣꯏꯒꯤ ꯑꯌꯥꯝꯕꯅ ꯑꯇꯩꯗꯒꯤ ꯅꯦꯛꯑꯅꯤ ꯑꯗꯨꯒ ꯑꯩꯈꯣꯏꯒꯤ ꯍꯣꯏ ꯈꯔꯗꯤ ꯑꯗꯨꯝ ꯌꯥꯎꯏꯀꯣ ꯄ꯭ꯂꯂꯦ ꯌꯥꯎꯗꯦ ꯍꯥꯏꯕꯗꯤ ꯌꯥꯗꯦ ꯑꯅꯤ ꯑꯍꯨꯝꯗꯤ ꯑꯗꯨꯝ ꯌꯥꯎꯋꯦ ꯑꯗꯨꯒ ꯑꯇꯩ ꯑꯩꯅ ꯑꯌꯥꯝꯕ ꯇꯣꯉꯥꯟ ꯇꯣꯉꯥꯟꯕ ꯂꯝꯗꯒꯤ ꯍꯩꯔꯛꯑꯦꯅ ꯈꯟꯕ ꯃꯌꯥꯝ ꯅꯣꯡꯃꯗ ꯂꯨꯄꯥ ꯂꯤꯁꯤꯡ ꯃꯉꯥ ꯄꯤꯕ ꯄ꯭ꯂꯦꯌꯔ ꯃꯦꯠꯆ ꯑꯃꯃꯝꯗꯨ ꯂꯨꯄꯥ ꯂꯤꯁꯤꯡ ꯃꯉꯥ ꯄꯤꯕ ꯑꯍꯨꯝ ꯄꯤꯕ ꯇꯧꯔꯒ ꯁꯨꯃꯥꯏꯅ ꯊꯥꯗꯣꯛꯄꯅꯤꯗ
ꯑꯣ ꯀ꯭ꯂꯞꯅ ꯑꯗꯨꯝ ꯉꯝꯖ ꯉꯝꯖꯕ ꯑꯄꯥꯝꯕ ꯂꯩꯕꯩ ꯋꯥꯅꯤꯅꯦ ꯑꯗꯨꯗꯤ
ꯃꯥꯅ ꯃꯥꯅ ꯄꯥꯝꯖꯕ ꯄꯥꯝꯖꯩꯗꯣ ꯂꯩꯍꯧꯕ ꯍꯥꯏꯇꯥꯔꯦ ꯑꯗꯨꯃꯥꯏꯅ ꯂꯩꯔꯒ ꯁꯥꯟꯅꯍꯟꯕ ꯄꯣꯠꯅꯤꯗ
ꯑꯣ ꯑꯗꯨꯗꯤ ꯃꯄꯥꯟ ꯂꯝꯗ ꯀꯩꯗ ꯁꯥꯟꯅꯔꯤꯕ ꯑꯗꯨꯝ ꯀ꯭ꯂꯞꯇ ꯁꯥꯟꯅꯔꯤꯕꯁꯤꯒꯤ ꯃꯑꯣꯡꯅꯤꯅꯦ
ꯃꯥꯟ ꯑꯥꯏꯗꯤ ꯀꯥꯎꯅꯩꯁꯤ ꯆꯞ ꯃꯥꯟꯅꯩ ꯍꯥꯏꯇꯥꯔꯦ
ꯑꯩꯅ ꯈꯜꯂꯨꯕꯅ ꯁꯨꯝ ꯂꯩꯀꯥꯏ ꯂꯩꯀꯥꯏꯒꯤꯅ ꯑꯌꯥꯝꯕ ꯀꯥꯎꯖ
ꯑꯁ ꯅꯠꯇꯦꯗ ꯅꯣꯏ ꯀꯩꯅꯣ ꯇꯧꯕꯅꯦ ꯇꯤꯝ ꯈꯣꯝꯖꯤꯜꯂꯒ ꯐꯖꯅ ꯑꯩꯈꯣꯏꯒꯤ ꯆꯨꯅꯍꯜꯂꯒ ꯇꯤꯝ ꯍꯥꯏꯗꯤ ꯇꯤꯝ ꯑꯃ ꯁꯦꯝꯒꯟꯅ ꯍꯣꯠꯅꯕꯗ ꯇꯣꯉꯥꯟ ꯇꯣꯉꯥꯟꯕ ꯂꯝ ꯂꯝꯒꯤ ꯄ꯭ꯂꯦꯌꯔ ꯃꯌꯥꯝꯁꯦ ꯈꯣꯝꯖꯤꯜꯂꯒ ꯃꯣꯏ ꯆꯨꯅꯍꯜꯂꯒ ꯊꯥꯗꯣꯛꯄꯅꯦꯕ
ꯎꯝ ꯀꯣꯁꯁꯨ ꯑꯗꯨꯗꯤ ꯅꯑ
ꯀꯣꯁ ꯀꯣꯁꯇꯤ ꯑꯩꯈꯣꯏꯒꯤ ꯑꯩꯈꯣꯏ ꯑꯪꯊꯥꯗꯒꯤ